ꯄꯃꯣ ꯁꯔꯕꯣ
ꯇꯥꯕ꯭ꯔꯣ
ꯑꯩꯗꯤ ꯇꯥꯏꯌꯦ ꯅꯪ ꯇꯥꯗꯕ꯭ꯔꯣ ꯑꯁ ꯀꯔꯤꯅꯣꯅꯦ ꯌꯥꯪ ꯌꯥꯪ ꯊꯣꯡꯉꯕꯧ ꯆꯥꯔꯕꯧ
ꯍꯜꯂꯣ ꯅꯪꯅ ꯉꯥꯏꯔꯤꯁꯦ ꯑꯝꯇ ꯇꯥꯗꯦꯅꯦ ꯇꯧꯔꯤꯁꯦ ꯑꯣ ꯆꯠꯇꯁꯨ ꯈꯔ ꯆꯪꯉꯣꯅꯦ ꯄꯔꯥꯅꯤ
ꯇꯥꯗ꯭ꯔꯤꯕꯣ ꯇꯥꯏ ꯇꯗꯦ
ꯅꯪ ꯈꯣꯟꯖꯦꯜ ꯇꯥꯗꯦꯕ
ꯏꯁꯥꯏꯗꯤ ꯇꯑꯌꯦ ꯃ ꯇꯥꯕ꯭ꯔꯣ ꯇꯥꯖꯦ
ꯀꯤꯠ ꯂꯩꯇ꯭ꯔꯦꯍꯦ